ꯍꯂꯣ ꯍꯜꯂꯣ
ꯑꯆꯥꯔꯕꯣ
ꯀꯗꯥꯏꯗꯒꯤ ꯆꯥꯛꯅꯣ ꯍꯧꯖꯤꯛꯄꯣ ꯑꯁꯨꯛ ꯉꯜꯂꯤꯁꯤꯕꯣ ꯀꯔꯤ ꯆꯥꯛꯀꯅꯤ ꯍꯧꯖꯤꯛꯄꯥꯎ ꯁꯛꯄꯨ ꯆꯥ ꯌꯥꯔꯗꯤ ꯏꯟꯖꯥꯡꯅꯤ ꯆꯥꯗ꯭ꯔꯁꯨ ꯌꯥꯔꯦꯅꯦ
ꯀꯩ ꯃꯊꯦꯜ ꯆꯥꯏ ꯅꯣꯏꯁꯦ
ꯁ ꯌꯨꯛꯇ ꯍꯋꯥꯏ ꯀꯩꯅꯣ ꯍꯋꯥꯏ ꯃꯪꯒꯟꯗꯣ ꯑꯗꯨ ꯆꯥꯏꯅꯦ ꯃꯤꯗꯤ ꯑꯍꯥꯎꯕꯒ ꯆꯥꯕ꯭ꯔꯣ
ꯀꯥꯔꯤ ꯍꯥꯎꯃꯟ
ꯍꯥꯎ ꯄꯣꯠꯁꯥ ꯐꯪꯈꯤꯗꯕ ꯀꯨꯏꯔꯦ ꯑꯩꯗꯤ ꯑꯣꯛ ꯃꯈꯣꯡ ꯆꯥꯅꯤꯡꯕꯅꯤꯅꯦ ꯑꯁ ꯑꯣꯛ ꯃꯈꯣꯡ ꯆꯥꯅꯤꯡꯕꯗꯣ ꯑꯩꯅ ꯑꯁ
ꯌꯥꯔꯦ ꯌꯥꯔꯦ ꯍꯧꯔꯨꯅꯨꯀꯣ ꯆꯥꯛꯂꯥꯑꯝꯕꯅꯦ
ꯑꯩ ꯆꯥꯛꯂꯥꯝꯕꯒꯤ ꯍꯥꯏꯔꯤꯅꯦ ꯑꯣꯣꯡꯈꯣꯡ ꯍꯥꯏꯔꯤꯁꯦ
ꯀꯅꯥꯗꯤ ꯑꯥꯗ ꯑꯥꯗ ꯆꯥꯕ ꯆꯠꯁꯦ
ꯍꯧꯖꯤꯛ ꯉꯁꯤꯔꯣ
ꯇꯁ ꯇꯁ ꯑꯔ
ꯀ ꯂꯩꯕꯅꯉꯣꯟꯗ
ꯅꯪ ꯍꯥꯏꯔꯤꯅꯤꯅꯦ ꯀꯩꯅꯣ
ꯅꯉꯣꯟꯗ ꯈꯔ ꯂꯩꯕ꯭ꯔꯣ ꯍꯥꯏꯕ
ꯅꯪ ꯂꯩꯔꯤꯁꯤꯗꯤ
ꯄꯗꯥ ꯂꯩ ꯀꯅꯣꯅ ꯁꯤꯀꯤꯗ ꯇꯃꯦ ꯀꯗ
ꯎꯝ ꯅꯣꯡꯃ ꯆꯥꯕ ꯆꯠꯁꯦ ꯅꯣꯡꯃ ꯆꯥꯕ ꯆꯠꯁꯦ
ꯍꯥꯎꯗꯤ ꯍꯥꯎꯕꯅꯤꯍꯦ ꯃꯣꯏꯒꯤꯗꯣ
ꯎꯝ ꯀꯩꯅꯣꯗꯣ ꯅꯠꯇ꯭ꯔꯣ ꯃꯌꯥꯏ ꯃꯌꯥꯏꯒꯤꯗꯣ ꯅꯠꯇ꯭ꯔꯣ
ꯑꯩꯗꯤ ꯈꯪꯗꯦ ꯑꯩꯈꯣꯏꯅ ꯍꯦꯛ ꯐꯝꯕ ꯃꯐꯝꯗꯨꯅꯤ ꯍꯥꯏꯁꯦ ꯃꯌꯥꯡꯒꯤꯗꯨꯗꯤ ꯑꯩ ꯃꯌꯥꯏꯒꯤꯗꯨꯗꯗꯤ ꯑꯩ ꯆꯥꯗ꯭ꯔꯤꯗ ꯑꯗꯨꯗ ꯑꯗꯣ ꯑꯇꯣꯞꯄ ꯑꯩꯈꯣꯏꯅ ꯑꯩꯈꯣꯏꯅ ꯍꯦꯛ ꯐꯝꯕ ꯃꯐꯝꯗꯨꯗꯗꯤ ꯆꯥꯔꯦ ꯍꯥꯎꯋꯦ ꯃꯣꯏꯗꯤꯗꯤ ꯀꯨꯀꯔꯗ ꯀꯥ ꯑꯃ ꯉ ꯑꯣ ꯍꯨꯏ ꯂꯩꯕ ꯃꯥꯜꯂꯦ ꯃꯣꯏꯗꯣ ꯍꯣꯏ ꯃꯤ ꯃꯣꯏꯗ ꯌꯨꯝ ꯃꯣꯏꯗꯣ ꯌꯨꯝ ꯃꯃꯥꯡ ꯌꯨꯝ ꯑꯣꯛ ꯑꯈ꯭ꯔ ꯃꯅꯨꯡꯗ ꯆꯪꯉꯗꯤ ꯑꯃꯁꯨ ꯑꯃꯨꯛ ꯂꯩ
ꯍꯥꯏꯕꯗꯤ ꯃꯣꯏ ꯃꯆꯤ ꯑꯩꯈꯣꯏꯒꯤ ꯍꯥꯏꯒꯗ꯭ꯔꯥ
ꯑꯣ ꯑꯗꯨꯅꯤ ꯑꯗꯨꯅꯤ ꯍꯥꯏꯗꯣ ꯑꯗꯨ ꯌꯨꯝꯗꯨꯅꯤ ꯍꯥꯏꯗꯣ ꯑꯩꯅ
ꯑꯗꯨ ꯃꯌꯥꯏ ꯍꯥꯏꯕ꯭ꯔꯥ
ꯃꯌꯥꯏ ꯃꯌꯥꯏ ꯂꯩꯀꯥꯏ ꯅꯠꯇ꯭ꯔꯣ ꯑꯗꯨ
ꯍ ꯍ ꯃ ꯌꯥꯔꯦ ꯀ
ꯎꯝ
ꯑꯁ ꯅꯪꯅ ꯍꯥꯏꯔꯗꯤ ꯑꯩꯈꯣꯏꯒꯤ ꯒꯥꯔꯤ ꯃꯥꯡꯈꯤꯕꯒꯤ ꯃꯐꯝꯗꯨꯅꯤꯅꯦ
ꯑꯗꯨꯒꯤ ꯃꯅꯤꯡꯗꯁꯨ ꯂꯩꯩꯅ
ꯑꯗꯨ ꯑꯗꯨ ꯅꯠꯇꯕ ꯑꯩꯅ ꯍꯥꯏꯔꯤꯁꯤꯅ ꯈꯤꯇꯪ ꯊꯧꯗꯛꯈꯤꯅꯤ ꯑꯁꯤ ꯑꯉꯥꯡꯕ ꯊꯛꯐꯝꯗꯨ ꯀꯣꯐꯤ ꯁꯣꯞꯇꯨꯒꯤꯒ ꯒꯥꯔꯤ ꯃꯥꯡꯐꯝꯗꯨꯒꯤ ꯃꯌꯥꯏ ꯑꯗꯨꯋꯥꯏꯗ ꯑꯃ ꯂꯩꯕꯅꯦꯕ ꯃꯤ ꯌꯥꯝ ꯆꯪꯅꯕ ꯃꯐꯝ
ꯅ ꯏꯁꯇꯦꯞꯀ ꯂꯩꯕꯗꯨꯔꯣ ꯀꯥꯅꯤꯡꯉꯥꯏ
ꯁ ꯅꯠꯇꯦꯅꯦ ꯏꯁꯇꯦꯞ ꯏꯁꯇꯦꯞꯇꯤ ꯀꯥꯗꯒꯨꯝ ꯇꯧꯕꯅꯦꯗ
ꯏꯁꯇꯦꯞ ꯏꯁꯇꯦꯞ ꯀꯥꯕꯗꯤ ꯑꯗꯨ ꯒꯥꯔꯤ ꯃꯥꯡꯕ ꯌꯨꯝꯗꯨ ꯅꯠꯇ꯭ꯔꯣ
ꯑꯗꯨ ꯅꯠꯇꯕꯒ ꯑꯗꯨꯗꯩ ꯈꯤꯇꯪ ꯊꯧꯗꯔ ꯑꯩꯈꯣꯏ ꯀꯩꯅꯣ ꯀꯩꯅꯣꯔꯣꯝꯗꯒꯤ ꯂꯥꯛꯑꯒ ꯏꯁꯇꯦꯗꯤꯌꯝꯔꯣꯝꯗꯒꯤ ꯂꯥꯛꯑꯗꯤꯀꯣ ꯏꯁꯇꯦꯗꯤꯌꯝꯔꯣꯝ ꯍꯥꯏꯕꯗꯤ ꯁꯤ ꯀꯩꯅꯣ ꯑꯩꯈꯣꯏ ꯀꯕꯨꯏ ꯔꯣꯡꯃꯩ ꯈꯨꯟ ꯂꯩꯕꯗꯣ
ꯍꯣꯏ ꯍꯣꯏ
ꯑꯗꯨꯒꯤ ꯃꯅꯨꯡꯗ ꯑꯩꯖꯅ ꯆꯪꯕꯗ ꯑꯗꯨꯝ ꯩꯅꯔ ꯆꯪꯉꯛꯑꯗꯤ ꯍꯧꯖꯤꯛ ꯑꯍꯥꯟꯕꯗ ꯑꯩꯈꯣꯏ ꯀꯩꯅꯣꯗꯣ ꯊꯦꯡꯅꯔꯅꯤ ꯑꯩꯈꯣꯏ ꯒꯥꯔꯤ ꯃꯥꯡꯐꯝꯗꯣ ꯀꯔꯤ ꯃꯔꯒꯣꯝꯗ ꯊꯦꯡꯅꯔꯅꯤ ꯑꯗꯨꯗ ꯆꯪꯗꯕꯤꯗ ꯈꯤꯇꯪ ꯊꯧꯊꯔꯒ ꯑꯃꯃꯨꯛ ꯂꯩꯕꯅꯦꯕ
ꯑꯣ ꯑꯣ ꯑꯁ ꯈꯪꯗꯦꯅꯦꯗꯤ ꯌꯥꯝ ꯈꯪꯉꯝꯃꯤꯅ ꯅꯣꯏꯗꯤ
ꯑꯩ ꯑꯩꯗꯤ ꯑꯗꯨꯗ ꯍꯦꯛ ꯍꯦꯛ ꯆꯪꯕꯗꯣꯏꯒꯤꯀꯣ ꯑꯗ ꯉꯔꯥꯡ ꯀꯅꯥ ꯀꯅꯥ ꯉꯔꯥꯡ ꯑꯩ ꯆꯠꯂꯦ
ꯑꯣ ꯀꯅꯥ ꯀꯅꯥꯁꯤ ꯅꯦꯕꯔꯗꯣ
ꯍ ꯍꯣꯏ ꯍꯣꯏ
ꯑꯣ ꯅꯦꯕꯔꯗꯨꯀ
ꯑꯥ
ꯑꯣ ꯎꯅꯦ ꯑꯣ ꯀꯦꯕꯗ
ꯃꯥꯗꯤ ꯊꯥꯛꯇ
ꯑ
ꯀꯩꯅꯣ ꯇꯧꯕ
ꯌꯥꯝ ꯀꯔꯟꯗꯔ
ꯑꯁ ꯌꯥꯝ ꯅꯥꯍ ꯂꯩꯕꯗꯣ ꯑꯩꯅ ꯑꯃꯨꯛ ꯄꯤꯊꯛꯑꯗꯤ ꯐꯖꯔꯅꯤ ꯏꯃꯥꯟꯅꯕ ꯑꯅꯤꯃꯨꯛ ꯂꯥꯛꯑꯦ
ꯎꯝ
ꯏꯃꯥꯟꯅꯕ ꯑꯅꯤ ꯂꯥꯛꯀꯅꯤ ꯍꯥꯏꯕ ꯑꯩ ꯑꯩꯅ ꯍꯥꯏꯕꯗꯤ ꯃꯉꯣꯟꯗ ꯊꯤꯜꯂꯝꯃꯣ ꯑꯩꯉꯣꯟꯗ ꯊꯤꯜꯂꯝꯃꯣ ꯑꯩꯗꯤ ꯍꯣꯔꯦꯟ ꯑꯃꯨꯛ ꯂꯥꯛꯈꯅꯤ ꯍꯥꯏꯔꯒ ꯃꯥꯅ ꯑꯗꯨꯝ ꯉꯥꯏꯕ ꯌꯥꯏꯣꯠ ꯑꯗꯨꯝ ꯉꯥꯏꯔꯒꯦ ꯈꯣꯠꯂꯒꯦ ꯍꯥꯏꯔꯛꯄ ꯆꯥꯕꯗꯤ ꯈꯔ ꯄꯥꯝꯖꯕ ꯃꯥꯁꯨ ꯆꯥꯕ ꯈꯔ ꯄꯥꯝꯖꯕꯅꯤꯅ ꯑꯗꯨꯒ ꯂꯥꯛꯀꯗꯧꯔꯤꯕ ꯏꯃꯥꯟꯅꯕꯗꯨꯁꯨ ꯂꯥꯛꯀꯗꯧꯔꯤꯕ ꯏꯃꯥꯅꯕꯗꯨꯁꯨ ꯑꯃꯨꯛ ꯆꯥꯕ ꯀꯟꯕ ꯃꯤꯅꯤꯗꯣ ꯑꯗꯨꯒꯤ ꯀꯩꯅꯣ ꯃꯤ ꯑꯣꯏꯕꯒꯤꯀꯣ ꯆꯥꯕ ꯀꯟꯕ ꯃꯤ ꯑꯣꯏꯕꯒꯤ ꯑꯗꯨꯝꯥ ꯁꯥꯏꯅ ꯑꯗꯨꯗꯒꯤ
ꯅꯠꯇꯦ ꯉꯔꯥꯡ ꯅꯣꯏꯅꯦꯗꯣ
ꯑꯥ
ꯉꯔꯥꯡ ꯅꯠꯇ꯭ꯔꯣ ꯅꯪ ꯃꯄꯅ ꯐꯝꯒ ꯏꯕꯥꯅꯤ ꯐꯝꯃꯅꯦꯕꯗꯣ ꯅꯣꯏ ꯏꯅꯦ ꯂꯥꯛꯄꯗꯥ ꯑꯥꯁ ꯑꯦꯁ ꯑꯦꯁ ꯁꯤ ꯇꯥꯏ ꯇꯧꯔꯑꯩꯗꯤ
ꯍꯥ
ꯑꯦꯁ ꯑꯦꯁ ꯁꯤꯒ ꯇ꯭ꯔꯥꯏ ꯇꯧꯔꯨꯒ ꯍꯥꯏꯕꯗꯣ
ꯑꯥ
ꯑꯥꯏ ꯀꯥꯏ ꯈꯨꯝꯃꯤꯖꯔꯥ ꯑꯦꯅꯦ ꯀꯣꯏꯗꯖ ꯀꯨꯝꯃꯥ ꯅꯠ ꯀꯔꯦ ꯍꯥꯏꯁ
ꯑꯩꯈꯣꯏꯗꯤ ꯇꯣꯡꯉꯥꯜꯂꯦ ꯑꯩꯈꯣꯏꯗꯤ ꯑꯩꯈꯣꯏꯗꯤ ꯇꯣꯡꯉꯥꯜꯂꯦ ꯍꯥꯏꯗꯣ
ꯑꯩꯈꯣꯏꯗꯤ ꯗꯤꯒ꯭ꯔꯤ ꯂꯣꯏꯔꯦ
ꯑ
ꯑꯗꯨ
ꯉꯔꯥꯡ ꯑꯩ ꯑꯗꯨꯗ ꯐꯝꯒꯦꯅ ꯆꯪꯕꯅꯦꯕ ꯑꯗꯨꯒ ꯀꯅꯥ ꯂꯩꯔꯝꯕ꯭ꯔꯥ ꯑꯩꯁꯦ ꯒꯥꯔꯤꯁꯦ ꯎꯔꯦꯕ ꯂꯝꯕꯤ ꯃꯩ ꯍꯥꯏꯗ ꯃꯣꯏꯒꯤ ꯆꯪꯐꯝ ꯂꯝꯕꯤ ꯃꯌꯥꯏꯁꯤꯗ ꯀꯅꯥꯒꯤ ꯒꯥꯔꯤ ꯈꯥꯝꯕ꯭ꯔꯥ ꯍꯥꯏꯔꯒ ꯖꯨꯄꯤꯇꯔ ꯈꯥ ꯃꯦꯔꯝ ꯨꯕꯤꯇꯔ ꯀꯂꯔ ꯈꯥ ꯃꯔꯃꯦ
ꯑꯩ ꯈꯪꯉꯦ ꯑꯩ
ꯑꯗꯨꯗꯗꯤ ꯑꯩꯁꯦ ꯆꯤꯡꯅꯕ ꯍꯧꯔꯦ ꯆꯤꯡꯅꯕ ꯍꯧꯔꯦ ꯑꯩꯁꯦ ꯍꯠ ꯁꯤ ꯀꯩ ꯑꯁꯤ ꯑꯩꯈꯣꯏ ꯑꯩꯈꯣꯏ ꯃꯅꯥ ꯀ ꯃꯌꯥꯝꯕꯗꯣ ꯑꯩꯈꯣꯏ ꯕ꯭ꯔꯣꯗ ꯑꯣꯏꯔ ꯃꯥꯜꯂꯦ ꯑꯩ ꯒꯥꯔꯤ ꯃꯥꯗꯤ ꯒꯥꯔꯤ ꯇꯩꯊꯣꯛꯅꯕ ꯐꯤꯗꯣ ꯃꯃꯥꯡꯗ ꯍꯦꯛ ꯊꯝꯕꯅꯦꯕ ꯃꯥꯒꯤ ꯀꯩꯅꯣ ꯁꯛꯇꯥꯛ ꯁꯛꯇꯥꯛꯀꯤ
ꯍꯣꯏ ꯍꯣꯏ ꯍꯣꯏ
ꯑꯗꯨ ꯃꯅꯥꯛꯇ ꯐꯤꯌꯦ ꯒ꯭ꯟꯕꯅꯦꯕ ꯃꯥꯗꯤ ꯑꯗꯨꯗꯒꯤ ꯑꯩꯁꯦ ꯈꯤꯗꯤ ꯃꯥꯡꯈ꯭ꯔꯦꯗ ꯑꯩꯅ ꯉꯥꯏꯈꯣ ꯑꯩ ꯏꯃꯥꯟꯅꯕꯁꯤꯡꯗ ꯃꯥꯏ ꯉꯥꯏꯈꯣ ꯅꯣꯏ ꯁꯤꯗ ꯂꯩꯔꯝꯃꯣ ꯑꯩ ꯇꯣꯄꯤꯒ ꯀꯩꯅꯣ ꯃꯥꯏ ꯈꯨꯝꯃꯦꯕ ꯑꯗ ꯆꯪꯉꯦ ꯆꯪꯉ ꯑꯩ ꯇꯞ ꯇꯞꯅ ꯏꯅꯦꯅꯦ ꯀꯩꯗꯧꯔ ꯀꯅꯥꯅꯣ ꯀꯩꯗꯔ ꯀꯩ ꯍꯥꯏꯒꯦ ꯍꯥꯏꯕꯅꯣ ꯑꯩꯅ ꯏꯅꯦ ꯑꯩꯅꯦ ꯑꯩꯅ ꯐꯤ ꯂꯧꯗꯕ ꯑꯩꯅꯦ ꯍꯥꯏꯕ ꯑꯣ ꯀꯩꯗꯧꯔꯒꯦ ꯐꯝꯃꯨ ꯀꯩꯅꯣ ꯁꯤꯗ ꯐꯝꯃ ꯑꯃ ꯂꯩꯌꯦꯦ ꯉꯥꯏꯈꯣ ꯑꯩ ꯈꯪꯅꯕ ꯃꯤ ꯂꯩꯕ ꯃꯥꯜꯂꯦ ꯑꯩꯅ ꯍꯥꯏꯕ ꯑꯗꯨꯒ ꯑꯩ ꯌꯦꯡꯉꯦ ꯌꯦꯡꯉꯦ ꯂꯩꯇ꯭ꯔꯦ ꯑꯗꯨꯒꯗꯤ ꯑꯗꯨꯒ ꯀꯤꯠꯆꯟ ꯔꯣꯝꯗ ꯃꯣꯏꯒꯤ ꯆꯥꯛ ꯌꯦꯟꯁꯥꯡ ꯌꯦꯟꯁꯥꯡ ꯀꯩꯀꯥ ꯊꯝꯐꯝ ꯑꯃꯣꯝꯗ ꯑꯩ ꯃꯅꯨꯡꯗ ꯆꯜꯂꯦ ꯑꯗꯨꯒ ꯐꯝ ꯂꯩꯔꯝꯃꯤꯅꯦꯃꯤ ꯑꯅꯤꯃꯛ
ꯊꯣꯛꯈꯤꯕꯅꯤꯅꯦ ꯉꯔꯥꯡꯗꯣ
ꯑꯗ ꯐꯝ ꯂꯩꯔꯝꯃꯦ ꯑꯁ ꯑꯩ ꯊꯣꯛꯑꯦ ꯑꯩ ꯑꯁ ꯌꯥꯔꯦ ꯌꯥꯔꯦ ꯁꯤꯗꯤ ꯌꯥꯔꯣꯏꯅ ꯏꯃꯥꯟꯅꯕꯅ ꯚꯥꯏ ꯁꯤꯗ ꯌꯥꯔ ꯑꯁ ꯆꯥ ꯊꯛꯐꯝꯗꯨꯗ ꯆꯠꯂꯁꯦ ꯆꯥ ꯊꯛꯐꯝꯒꯤ ꯃꯅꯨꯡꯗꯨ ꯊꯛꯐꯝ ꯂꯩꯕꯅꯦ ꯍꯥꯏꯔꯦ ꯑ ꯑꯗꯅ ꯄꯨꯁꯂ ꯅꯨꯡꯉꯥꯏꯕꯅꯦ ꯇꯪꯈꯥꯏꯈꯛ ꯇꯧꯔꯒ ꯑꯃꯨꯛ ꯑꯗꯨꯗ ꯃꯕꯥꯅꯤꯗꯣ ꯂꯩꯔꯝꯗ꯭ꯔꯗꯤ ꯑꯗꯨꯗ ꯑꯃꯨꯛ ꯐꯝꯒꯦꯅ ꯈꯟꯕꯅꯦꯕ ꯑꯩꯈꯣꯏꯁꯦ ꯑꯁ ꯎꯄꯥꯏ ꯂꯩꯇꯦ ꯁꯨꯡꯍꯜꯍꯟꯗꯦ
ꯑꯁ ꯊꯦꯡ ꯊꯦꯡꯅꯍꯅꯩꯌꯦ ꯉꯔꯥꯡ
ꯇꯔꯦꯠ ꯃꯈꯥꯏ ꯅꯤꯄꯥꯟ ꯑꯗꯨꯋꯥꯏꯗ ꯍꯜꯂꯛꯑꯕꯅꯦ ꯃꯣꯠ ꯃꯕꯥꯅꯤ ꯍꯟꯗꯛꯇꯤ ꯅ ꯂꯧꯅꯤꯡ ꯅꯣꯛꯅꯤꯡꯕ ꯌꯥꯝ ꯊꯦꯡꯅꯩꯗ ꯎꯝ
ꯐꯔꯦ ꯅꯪ ꯀꯩꯅꯣ ꯌꯦꯡ ꯀꯩꯅꯣ ꯇꯧꯕꯗꯣ
ꯑꯥ ꯀꯗꯥꯏꯗꯒꯤ ꯌꯦꯡꯗ꯭ꯔꯗꯤ ꯏꯁ ꯕꯤꯔꯥ ꯀꯥꯗꯔꯤꯗꯤꯅꯦ ꯐꯝꯒ ꯂꯩꯔꯝꯃꯅꯤ ꯃꯥꯗꯤ ꯊꯣꯛꯄꯗ ꯑꯦ ꯅꯧꯗꯤ ꯀꯩꯗꯧꯔꯤꯅꯣ
ꯀꯣꯐꯤ ꯁꯣꯞ ꯀꯣꯐꯤ ꯁꯣꯞ ꯍꯥꯏꯗꯣ ꯀꯥꯏꯗꯅꯣ ꯍꯥꯏꯕ
ꯁꯤ ꯃꯃꯥꯡꯒꯤꯅꯦ ꯀꯩꯅꯣ ꯄꯨꯈ꯭ꯔꯤ ꯈꯔ ꯊꯧꯕ ꯍꯦꯜꯂꯒ ꯑꯩꯅ ꯍꯧꯖꯤꯛ ꯍꯥꯏꯔꯤꯔꯤꯕꯗꯤ ꯑꯥ ꯀꯩꯅꯣꯗꯅꯦ ꯑꯩꯈꯣꯏꯒꯤ ꯑꯥꯔꯗꯣ
ꯍꯥ
ꯑꯩꯅ ꯑꯩꯈꯣꯏ ꯉꯔꯥꯡ ꯄꯥꯏ ꯍꯥꯏꯕꯗꯤ ꯑꯩꯈꯣꯏ ꯀꯩꯅꯣꯗꯣ ꯑꯥꯔꯗꯅꯦ ꯑꯩꯅ ꯍꯥꯏꯁꯤꯗꯤ
ꯑꯗꯅꯦ ꯑꯣ ꯑꯣ ꯑꯣ ꯑꯩꯗꯤ ꯅꯪ ꯀꯣꯐꯤ ꯁꯣꯞ ꯍꯦꯛ ꯄꯟꯕꯗꯣ ꯑꯩꯗꯤ ꯀꯥꯏꯗꯣꯏꯅ ꯀꯣꯐꯤ ꯁꯣꯞꯇꯣ
ꯑꯥ
ꯑꯁ ꯌꯣꯡꯗꯨꯁꯨ ꯌꯣꯡꯗꯣ ꯐꯣꯟ ꯇꯧꯔꯑꯦ ꯑ ꯀꯣꯏꯔꯛꯑꯣ ꯀꯣꯏꯔꯣ ꯍꯥꯏ ꯑꯗꯨ ꯑ ꯀꯔꯤ ꯇꯧꯅꯤꯡꯉꯦ ꯀꯣꯏꯔꯁꯨ ꯀꯩꯁꯨ ꯇꯧꯅꯦ ꯂꯩꯇꯦ ꯃꯥꯁꯨ ꯁꯤꯗ ꯂꯥꯛꯔꯁꯨ ꯀꯩꯁꯨ ꯇꯧꯅꯦꯅ ꯂꯩꯇꯦ ꯑꯗꯨꯇꯩ ꯑꯗꯨꯗꯒꯤ ꯑꯦ ꯇꯥꯔꯦ ꯇꯔꯦ ꯐꯤꯂꯤꯂꯝ ꯌꯦꯡꯉꯁꯤꯦ ꯊꯝꯃꯁꯨ
ꯍꯥꯥ
ꯐꯤꯂꯝ ꯌꯦꯡꯉꯨꯁꯦ ꯍꯥꯏꯔꯒ ꯊꯝꯈ꯭ꯔꯦꯕ ꯀꯩꯁꯨ ꯇꯧꯅꯤꯉꯥꯏꯁꯨ ꯂꯩꯇꯦ
ꯍꯧꯖꯤꯛ ꯍꯧꯖꯤꯛ ꯇꯧꯔꯛꯏꯔꯣꯃ
ꯉꯁꯥꯏ ꯑꯗꯨꯅꯦ ꯄꯨꯡ ꯃꯔꯤ ꯄꯨꯡ ꯑꯍꯨꯝ ꯃꯈꯥꯏ ꯍꯧꯖꯤꯛ ꯄꯨꯡ ꯀꯌꯥ ꯇ ꯍꯣꯏ ꯄꯨꯡ ꯃꯔꯤ ꯑꯗꯨꯃꯥꯏꯅ
ꯑꯝ
ꯇꯟꯅꯦ ꯊꯣꯡꯉꯦ ꯅꯨꯡꯁꯥ ꯑꯗꯨꯒ
ꯏꯅꯥꯛ ꯈꯨꯟꯕꯩ ꯃꯆꯥ ꯃꯁꯨꯒ ꯑꯣꯏꯔ ꯂꯩꯔꯝꯃꯗꯤ ꯑꯁ ꯅꯨꯉꯥꯏꯗ ꯎꯅꯤ ꯏꯟꯅ
ꯁꯤꯗ ꯂꯩꯔꯣꯏ ꯆꯠꯀꯅꯤ ꯑ ꯄ꯭ꯂꯦꯟꯗ ꯄꯤꯌꯣꯔ ꯆꯊꯪ
ꯑꯩꯗꯤ ꯆꯠꯂꯣꯏꯅ ꯃꯅꯤꯄꯨꯔꯗ ꯑꯗꯨꯝ ꯂꯩꯅꯦ ꯂꯩꯕꯗꯨꯗꯤ ꯑꯗꯨꯝ ꯉꯥꯎꯒꯅꯤ ꯐꯩꯒꯤꯗꯤ ꯑꯦꯕ꯭ꯔꯤ ꯁꯦꯇꯔꯗꯦ ꯉꯥꯎꯔꯒꯅꯦ
ꯁꯦꯇꯔꯗꯦꯒ ꯁꯟꯗꯦꯗꯤ ꯑꯗꯨꯝ ꯀꯩꯅꯣ ꯇꯧꯔꯅꯤ ꯑꯗꯨꯒ ꯃꯟꯗꯦꯗꯒꯤꯅ ꯐ꯭ꯔꯥꯏꯗꯦ ꯐꯥꯎꯁꯦ
ꯒ꯭ꯌꯥꯟ ꯇꯥꯕ
ꯒ꯭ꯌꯥꯟ ꯇꯥꯕ ꯑꯩꯣꯏꯗꯤ ꯄꯩꯁꯥ ꯂꯩꯇꯕꯩ ꯄꯩꯁꯥꯇ ꯄꯩꯁꯥ ꯂꯩꯕ ꯃꯇꯥꯡꯗ ꯈꯛ ꯇꯧꯕꯅꯦꯕ
ꯑꯗꯨꯅꯦ ꯒꯟꯗꯤ ꯒꯟꯗꯤ ꯂꯩꯇ ꯑꯗꯨ ꯎꯄꯥꯏ ꯂꯩ ꯇꯩ ꯃꯅꯤꯄꯨꯔꯁꯦ
ꯑꯗꯨꯗꯣ ꯃꯀꯣꯛ ꯇꯥꯡꯕ ꯅꯨꯄꯥꯗꯨ ꯂꯩꯔꯗꯤ ꯂꯣꯏ ꯇꯧꯅꯤꯡꯕ ꯇꯧꯕ ꯌꯥꯔꯦ ꯅꯨꯄꯤ ꯍꯥꯏꯔꯣ ꯑꯗꯨꯝ ꯐꯪꯒꯅꯤ ꯑꯩꯈꯣꯏꯅ ꯀꯣꯏꯅꯤꯡ ꯀꯣꯏꯅꯤꯡꯕ
ꯎꯝ
ꯒꯥꯔꯤ ꯑꯆꯧꯕꯒꯧ ꯊꯧꯔꯗꯤ ꯑꯁ
ꯑꯁ ꯊꯥꯔꯒ ꯊꯧꯔꯤ ꯊꯥꯔꯒꯨꯝꯕ ꯊꯧꯔꯤ ꯂꯣꯏꯔꯦ ꯂꯥꯛꯀꯅꯤ
ꯎꯝ
ꯕꯥꯏꯛ ꯅꯪ ꯅꯪ ꯕꯥꯏꯛꯛꯇꯤ ꯊꯧꯕ ꯍꯥꯏꯕ꯭ꯔꯣ
ꯑꯩꯔꯣ ꯑꯩꯗ ꯀꯔꯤꯒꯤ ꯍꯥꯏꯗꯅꯤ
ꯑꯣ ꯑꯣ ꯆꯨꯝꯃꯦ ꯆꯨꯝꯃꯦ ꯆꯨꯝꯃꯦ ꯆꯨꯝꯃꯦ ꯅꯣꯏꯒꯤ ꯍꯥꯟꯅ ꯑꯩ ꯍꯧꯖꯤꯛꯁꯨ ꯂꯩꯅ ꯑꯦꯕꯖꯦꯠꯇꯣ
ꯑ ꯑꯦꯕꯖꯦꯠꯇꯠꯇꯨ ꯂꯩꯔꯤ ꯑꯗꯨꯒ ꯑꯁ ꯑꯦꯚꯦꯟꯖꯔ ꯌꯥꯗꯕꯩꯅꯦꯅꯦ ꯑꯦꯚꯦꯟꯆꯔꯗꯨꯒ ꯊꯧꯔꯝꯃꯗꯤ ꯑꯁ ꯑꯦꯗꯚꯦꯟꯆꯔꯗꯨ ꯌꯥꯗ꯭ꯔꯕꯩꯅꯤꯅꯦ ꯊꯧꯕꯗ
ꯑꯗꯨ ꯀꯥꯏ ꯊꯝꯈ꯭ꯔꯦ ꯁꯤꯗ ꯂꯩꯕ꯭ꯔꯣ
ꯈꯥꯝꯂꯦ ꯑꯁ ꯁꯔꯕꯤꯁꯤꯡ ꯆꯠꯇ꯭ꯔꯗꯤ ꯌꯥꯔꯣꯏꯅꯦ ꯃꯗꯨꯗꯣ ꯁꯥꯔꯕꯤꯁꯤꯡ ꯗꯔꯀꯥꯔ ꯑꯣꯏꯔꯦ
ꯀꯩꯒꯤ ꯆꯠꯇꯕꯗꯨ
ꯍꯥꯥ
ꯀꯩꯒꯤ ꯆꯠꯇꯕꯅꯣ ꯍꯥꯏꯕ
ꯄꯩꯁꯥꯅꯤꯗꯅ ꯄꯩꯁꯥ ꯌꯥꯁꯤꯟꯗꯧꯕ ꯌꯥꯝ ꯂꯩꯔꯦꯕ ꯍꯟꯗꯛꯁꯦ
ꯑꯣ
ꯎꯝ ꯀꯩꯅꯣ ꯌꯥꯗ꯭ꯔꯦꯕ ꯄꯝ ꯌꯥꯗꯕꯀꯣ ꯃꯃꯥꯏ ꯂꯩꯕꯗꯣ ꯌꯥꯗꯕ ꯌꯥꯝ ꯀꯩꯅꯣ ꯇꯧꯈ꯭ꯔꯦꯕ ꯌꯥꯝ ꯂꯨꯝꯈ꯭ꯔꯦꯕ ꯄꯝꯗꯣ ꯌꯥꯗꯕꯅꯤꯅ ꯇꯅꯔꯤ ꯇꯅꯔꯦꯅꯥ ꯆꯥꯛ ꯂꯃꯦ ꯆꯥꯛ ꯂꯃꯦ
ꯏꯟꯁꯥꯡꯗꯨ ꯃꯈꯥ ꯀꯨꯝꯔꯒ ꯕꯔꯥ ꯂꯩꯁꯤꯔꯥ ꯈꯪꯗꯦ